ꯍꯜꯂꯣ ꯇꯥꯕ꯭ꯔꯣ
ꯎꯝ ꯀꯩꯗꯧꯔꯤꯅꯣ
ꯑꯁ ꯅꯪꯒꯤꯁꯤꯗꯤ ꯀꯩꯅꯣꯝꯃ ꯇꯧꯋꯦ ꯃꯈꯣꯟꯗꯣ ꯐꯥꯖꯅ ꯇꯥꯗꯦꯅꯦ
ꯀꯩꯗꯧꯔꯤꯅꯣ
ꯑꯩ ꯐꯝꯃꯒ ꯂꯩ ꯅꯪꯗꯤ
ꯑꯩ ꯂꯩ
ꯑꯣ ꯅꯪꯒꯤ ꯃꯈꯣꯟꯗꯣ ꯐꯥꯖꯅ ꯇꯥꯗꯦꯅꯦ
ꯅꯣꯡ ꯆꯨꯝꯃꯟꯕꯗ ꯅꯨꯡꯉꯥꯏꯇꯦꯅꯦ ꯅꯣꯏꯔꯣꯝꯗꯤ ꯅꯣꯡ ꯆꯨꯗ꯭ꯔꯣ ꯇꯥꯕ꯭ꯔꯣ ꯍꯜꯂꯣ ꯍꯜꯂꯣ ꯍꯜꯂꯣ ꯍꯜꯂꯣ